ꯇꯥꯔꯔꯕꯣ
ꯇꯥꯔꯦ
ꯀꯩꯗꯧꯔꯝꯃꯤꯅꯣ
ꯇ ꯁꯔꯦ ꯃꯤꯅꯤ ꯇꯣ ꯈꯨꯗ ꯉ
ꯍꯉꯅ
ꯎꯝ ꯊꯦꯡꯒꯦ ꯌꯦꯟ ꯊꯨꯡꯉꯦ
ꯀꯠꯇꯧꯔꯦ ꯆꯤꯡꯅꯥ ꯑꯃꯝ ꯐꯥꯎꯔꯦ ꯊꯃꯣꯏꯗ
ꯑꯩꯈꯣꯏ ꯕꯥꯕꯅ ꯑꯩꯈꯣꯏ ꯆꯦꯒꯦ ꯆꯥꯔ ꯁꯦꯟꯅꯕ ꯌꯦꯟ ꯂꯩꯔꯛꯄ ꯑꯗꯩꯗꯤ ꯑꯗꯨꯗꯒꯤ ꯃꯔꯨ ꯀꯩꯀꯥꯗꯗꯤ ꯁꯦꯝ ꯌꯥꯔꯣꯏꯗꯕꯅꯤꯅ ꯃꯔꯨ ꯈꯟꯗꯣꯛꯑ ꯊꯣꯡꯕꯅꯤꯗ ꯑꯍꯥꯎꯕ ꯅꯠꯇꯦ
ꯑꯦ ꯌꯦꯟꯕꯨ ꯃꯔꯨꯅꯟ ꯍꯥꯎꯕꯅꯤ ꯄ ꯃꯇꯣꯡꯗꯩ ꯃꯇꯣꯡ ꯀꯌꯥ ꯆꯥꯅꯤꯡꯗꯗꯤ ꯃꯔꯨ ꯈꯟ ꯈꯟ ꯆꯥꯅꯤꯡꯉꯤ
ꯍꯣꯏ ꯑꯗꯨꯕꯨꯗꯤ ꯕꯣꯏꯂꯔꯗꯕꯨꯗꯤ ꯃꯇꯣꯡ ꯃꯔꯨꯅ ꯍꯦꯟꯅ ꯐꯕꯅꯦ
ꯎꯝ ꯍꯥꯎꯕꯅꯦꯕ
ꯄꯥꯎꯅ ꯃꯌꯥꯝ ꯂꯩꯁꯜꯂꯛꯑꯦ ꯑꯩꯁ ꯋꯥ ꯅꯕꯅꯤꯅ
ꯁꯝꯗꯔꯣꯅꯣꯏ ꯆꯩ ꯈꯔ ꯁꯦꯝꯃꯣ ꯌꯨꯝꯒꯤ ꯈꯔ ꯆꯥꯅꯕ ꯊꯝꯃꯣ ꯀꯩꯅꯣ ꯑꯗꯨꯒ ꯑꯃꯥꯡꯕ ꯂꯩꯖꯩ ꯗꯦ ꯅꯪ ꯉꯁꯤꯗꯤ ꯊꯕꯛ ꯈꯔ ꯆꯤꯟꯗꯧꯔꯦꯅꯦ ꯑꯗꯨꯗꯤ
ꯆꯤꯟꯗꯣꯔꯛꯕꯦꯝꯃ ꯑꯩꯁꯦ ꯀꯩꯅꯣꯝꯗꯨꯁꯨ ꯇꯥꯏ ꯑꯩ ꯏꯔꯨꯖꯕꯁꯨ ꯇꯥꯏ ꯏꯔꯨꯖꯗꯣꯏꯅꯦ ꯑꯩ ꯏꯔꯨꯖꯊꯣꯛꯑ ꯁꯦꯝꯃꯅꯤ ꯉꯁꯥꯏꯗꯒꯤ ꯈꯔ ꯑꯃꯕꯨꯗꯤ ꯁꯣꯏꯔꯦ ꯃꯇꯣꯡ ꯑꯣꯏꯕ ꯃꯈꯩꯗꯣ ꯁꯣꯏꯔꯦ ꯁꯣꯏꯔꯦ ꯁꯣꯏꯔꯦ ꯑꯆꯦꯠ ꯈꯔ ꯀꯨꯞꯊꯅ ꯁꯣꯏꯕꯗꯣ ꯎꯕ ꯇꯧꯗꯦ ꯑꯁꯥ ꯀꯩꯅꯣꯗ ꯑꯆꯥꯥꯔꯗꯗꯤ ꯁꯤꯡꯖꯨꯗ ꯐꯨꯠꯇꯣꯛꯄ
ꯎꯝ ꯐꯨꯇꯣ ꯇꯧ ꯑꯣꯏꯔꯁꯨ ꯑꯗꯨꯝ ꯌꯥꯕꯅꯦ ꯐꯨꯠꯇꯣꯛꯑꯒ ꯃꯆꯠ ꯃꯆꯦꯠ ꯃꯆꯦꯠ ꯁꯦꯠꯂꯒ ꯑꯗꯨ ꯊꯥꯎꯗ ꯇꯧꯕꯗꯨꯅ ꯑꯗꯨꯁꯨ ꯀꯪꯕꯨꯗꯤ ꯀꯪꯕꯅꯦ ꯑꯗꯨꯁꯨ
ꯎꯝ
ꯍꯜꯣ ꯄꯨꯔꯤ ꯃꯈꯥꯜ ꯃꯈꯜ ꯂꯩ ꯃꯔꯝꯅꯤꯗ ꯅꯪꯅ ꯍꯩꯅꯖꯕꯤ ꯅꯪꯅ ꯄꯥꯝꯖꯕꯤ ꯃꯑꯣꯡꯗ
ꯍꯣꯏ ꯑꯩ ꯁꯤꯁꯤꯡꯖ ꯁꯤꯡꯖꯨ ꯁꯦꯝꯕ ꯀꯥꯟꯗꯅ ꯃꯣꯏ ꯑꯗꯨꯃꯥꯏꯅ ꯁꯦꯝꯃꯤꯗꯅ
ꯅꯪꯅ ꯑ ꯆꯥꯔꯅ ꯃꯄꯨꯝ ꯃꯄꯨꯝ ꯄꯤꯁ ꯃꯆꯥ ꯃꯆꯥꯗꯨꯅꯦ ꯑꯃꯨ ꯅꯪ ꯁꯦꯝꯅꯤꯡꯉꯤꯁꯦ
ꯑꯥ ꯑꯗꯨꯃꯥꯏꯅꯁꯦ ꯏꯃꯥꯟ ꯃꯥꯟꯅ ꯄꯣꯠꯁ ꯍꯥꯏꯗꯤ ꯐꯨꯠꯇꯣꯛꯑꯒ ꯁꯦꯠꯂꯁꯨ ꯑꯗꯨꯝ ꯀꯨꯏꯅ ꯆꯪꯉꯦꯕ ꯁꯦꯠꯄꯗ ꯆꯞ ꯃꯥꯟꯅꯗ꯭ꯔꯣ
ꯆꯥꯟꯅꯩꯌꯦ ꯆꯞ ꯃꯥꯟꯅꯩꯌꯦ ꯑꯗꯨꯕꯨꯗꯤ
ꯃꯄꯨꯝ ꯑꯣꯏꯗ ꯁꯣꯏꯔꯁꯨ ꯑꯗꯨꯝ ꯀꯨꯏꯅ ꯆꯪꯉꯦ ꯏꯃꯥꯟ ꯃꯥꯟꯅꯄꯣꯠꯅ
ꯑꯩ ꯆꯥꯛ ꯊꯣꯛꯣꯛꯄ ꯀꯌꯥꯝ ꯀꯨꯏꯔꯕ
ꯈꯔ ꯀꯨꯏꯔꯦ ꯇꯨꯝꯕ ꯇꯨꯝꯅꯤꯡꯉꯦ ꯍꯧꯖꯤꯛꯀꯥꯟ
ꯑꯩꯗꯤ ꯉꯁꯤ ꯅꯦꯠ ꯂꯣꯏꯗꯣꯏꯅꯤꯅꯦ
ꯅꯨꯡꯉꯥꯏꯗꯦ ꯌꯥꯝꯅ
ꯅꯨꯡꯉꯥꯏꯇꯦ
ꯄꯩꯁꯥ ꯍꯥꯞꯆꯤꯂꯣ ꯐꯣꯟ ꯇꯧꯅꯅꯕ
ꯅꯪꯗꯤ ꯀꯔꯤ ꯍꯤꯟꯖꯥꯡ ꯁꯥꯔꯦ
ꯉꯁꯤꯗꯤ ꯌꯦꯟꯗꯦꯝꯒ ꯆꯔꯦꯟꯒ ꯏꯔꯣꯜꯂ
ꯆꯔꯨ ꯌꯦꯟꯒ
ꯍꯣꯏ ꯆꯔꯨꯌꯦꯅ ꯍꯥꯞꯆꯤꯜꯂꯦ ꯑꯩꯈꯣꯏ ꯏꯃꯨꯡꯅꯤꯕ ꯆꯔꯨꯌꯦꯟ ꯉꯥꯛꯛꯇ ꯆꯥꯔꯦ ꯆꯔꯨ ꯌꯦꯟ ꯈꯔ ꯄꯥꯜꯂꯦꯅ ꯁꯧꯒ꯭ꯔꯤ ꯊꯣꯡꯕꯗ ꯆꯔꯨꯌꯦꯟ ꯍꯥꯞꯆꯤꯜꯂꯦ ꯑꯗꯒꯤ ꯏꯔꯣꯝꯗ ꯆꯔꯨꯌꯦꯟ ꯍꯥꯄꯤ ꯒ꯭ꯌꯥꯟꯒ ꯇꯥꯕ ꯖꯥꯠ ꯅꯠꯇꯦ
ꯐꯔꯦ ꯐꯔꯦ ꯁꯧꯒ꯭ꯔꯤ ꯊꯣꯡꯕꯗꯁꯨ ꯆꯔꯨꯌꯦꯟ ꯍꯥꯞꯄ ꯏꯔꯣꯝꯕꯗꯁꯨ ꯐꯔꯦ ꯐꯔꯦ
ꯍꯥꯎꯕꯨꯗꯤ ꯍꯥꯎꯋꯦ ꯃꯍꯥꯎꯗꯨꯅ ꯆꯔꯨꯌꯦꯟꯒꯤ ꯃꯍꯥꯎꯗꯨꯅ
ꯑꯗꯣ ꯃꯌꯥꯝ ꯄꯥꯥꯜꯂꯗꯤ ꯃ ꯄꯥꯜꯂꯗꯤ ꯌꯣꯟꯊꯣꯛꯎ ꯌꯥꯗ꯭ꯔꯣ
ꯃꯌꯥꯝꯑꯅ ꯃꯌꯥꯝ ꯌꯣꯟꯅꯕꯩ ꯃꯑꯣꯡꯗꯗꯤ ꯄꯥꯟꯗꯕ ꯑꯗꯨꯝ ꯑꯩꯈꯣꯏ ꯆꯥꯅꯕ ꯕꯩ ꯃꯑꯣꯡꯗꯗꯤ ꯑꯗꯨꯝ ꯄꯥꯟꯕꯗꯣ ꯑꯣ ꯍꯣ ꯍꯣꯏ ꯍꯣꯏ
ꯎꯝ ꯌꯥꯝꯒ ꯄꯥꯜꯂꯗꯤ ꯈꯣꯏꯃꯥꯗꯤ ꯌꯣꯟꯒ꯭ꯔ ꯗꯝꯅꯤ
ꯈꯣꯏꯁꯨ ꯌꯥꯝ ꯄꯥꯜꯂꯗꯤ ꯑꯃꯨꯛꯃꯨꯛꯇꯤ ꯌꯣꯟꯕꯖꯥꯠꯅꯤꯗ ꯇꯣꯏꯅ ꯌꯣꯟꯗ꯭ꯔꯁꯨ
ꯑꯣ ꯆꯔꯨꯌꯦꯟ ꯑꯆꯧꯕꯗꯣ ꯑꯆꯧꯕꯗꯣ ꯅꯠꯇ꯭ꯔꯣ
ꯍꯣꯏ ꯍꯣꯏ ꯑꯆꯧꯕꯗꯣ
ꯎꯝ ꯑꯈꯣꯏꯅ ꯐꯔꯦ ꯍꯥꯎ ꯍꯥꯎ ꯃꯆꯥꯗꯅ ꯂꯩꯔꯣ ꯑꯥ ꯀꯣꯟ ꯐꯦꯡꯒꯦ ꯇꯧꯕ
ꯎꯝ
ꯅꯪ ꯍꯤꯞꯄꯤꯔꯣ
ꯍꯦꯞꯄꯤ
ꯑꯩꯈꯣꯏ ꯇꯣꯝꯗꯤ ꯁꯀꯨꯜ ꯆꯠꯈꯤ
ꯎꯝ
ꯀꯥꯂꯦꯟ ꯁꯨꯗꯤ ꯊꯥꯔꯅꯤ ꯍꯥꯏ
ꯀꯥꯕꯗ ꯉꯥꯏꯔꯤ ꯁꯨꯇꯤ ꯊꯥꯕꯅ ꯍꯥꯜꯂꯕ
ꯑꯥꯎ ꯃꯣꯏ ꯍꯔꯥꯎꯖꯔꯤ ꯇꯥꯔꯦ
ꯇꯔꯦ
ꯁ꯭ꯀꯨꯜ ꯀꯥꯕ ꯀꯥꯗꯕ ꯁꯨꯇꯤꯗꯤ
ꯊꯥꯗꯕ ꯌꯥꯗꯦ
ꯎꯝ ꯁꯥꯏ ꯁꯨꯝ ꯂꯩꯕꯕꯨꯗꯤ ꯁꯨꯇꯤ ꯁꯨꯝ ꯊꯥꯔ ꯂꯩꯕꯕꯨꯗꯤ ꯀꯣꯜꯂꯦ ꯁ꯭ꯀꯨꯜ ꯀꯥꯔꯝꯃꯒ ꯑꯃꯨꯛ ꯑꯃꯨꯛ ꯁꯨꯇꯤ ꯊꯥꯔꯛꯄꯗꯨꯅ ꯍꯦꯟ ꯅꯨꯡꯉꯥꯏꯌꯦꯕ
ꯍꯣꯏ ꯍꯣꯏ
ꯁꯥꯏꯅ ꯁꯨꯝ ꯂꯩꯕꯁꯤꯗꯤ ꯕꯤꯠ ꯂꯩꯁꯜꯂꯛꯇꯦꯕ ꯑꯃꯨꯛꯃꯨꯛ ꯇꯟꯁꯤꯜꯂꯛꯑꯦꯕ
ꯑꯩꯗꯤ ꯀꯣꯂꯦꯖꯇꯕꯨ ꯆꯠꯅꯤꯡꯉꯕꯅꯤ
ꯆꯠꯂꯣ ꯂꯩꯔꯨꯔꯣꯅꯦ
ꯅꯨꯡꯉꯥꯏꯅꯤ ꯀꯣꯂꯦꯖꯇ ꯂꯩꯕꯁꯦ
ꯅꯨꯡꯉꯥꯏꯔꯒꯅꯤ ꯈꯪꯉꯦ ꯅꯪꯗꯤ ꯑꯩꯈꯣꯏ ꯀꯦꯌꯔ ꯇꯦꯛꯀꯔꯒ
ꯗꯤ ꯈꯤꯇꯪ ꯄꯔꯁꯅꯦꯜ ꯑꯣꯏꯗ꯭ꯔꯣ
ꯃꯠꯇꯦꯍꯦ ꯁꯨꯝꯃꯅ ꯑꯍꯥꯎ ꯆꯥꯃꯤꯟꯅꯗꯅ ꯂꯩꯕ ꯈꯣꯠꯄ ꯑꯗꯨꯒꯤ ꯋꯥꯅꯤꯍ ꯀꯩꯅ ꯅꯪ ꯌꯥꯝ ꯅꯥꯥꯟꯗ ꯍꯧꯕ ꯃꯥꯜꯦ
ꯄꯤꯔꯛꯇ꯭ꯔꯕ ꯃꯥꯅ ꯊꯦꯡꯅꯗ꯭ꯔꯅ ꯄꯤꯔꯛꯑꯝꯗꯧ ꯃꯥꯟꯗꯦ
ꯑ ꯑꯩꯅ ꯀꯥꯎꯗꯅ ꯆꯪꯉꯝꯗ꯭ꯔꯕ
ꯑ ꯐꯨ ꯐꯨꯔꯤꯠ ꯄꯤꯔꯛꯀꯅꯤꯒꯗꯤ ꯍꯥꯏꯈꯤꯕꯅꯤ ꯄꯤꯒꯅꯤ ꯀꯥꯏꯅ
ꯅꯨꯡꯁꯤꯕꯅꯤꯗ ꯏꯆꯦ ꯗꯣ
ꯅꯨꯡꯁꯤꯕꯅꯤ
ꯑꯩ ꯉꯁꯤꯗꯤ ꯊꯕꯛ ꯐꯥꯟꯌꯥꯝ ꯌꯥꯝꯃꯦ ꯍꯦ ꯇꯜꯂꯦ
ꯐꯤ ꯁꯨꯅ ꯍꯥꯏꯕꯅ ꯇꯟꯗꯅ ꯑꯗꯨꯝ ꯁꯨꯗ ꯂꯩꯔꯛꯑꯦ
ꯅꯣꯏ ꯅꯣꯏꯗꯤ ꯋꯥꯁꯤꯡ ꯃꯆꯤꯟꯗꯦ ꯁꯨꯗꯣꯏꯦ ꯅ꯭ꯔ
ꯅꯠꯇꯦ ꯋꯥꯁꯤꯡ ꯃꯦꯆꯤꯟꯗꯣ ꯀꯩꯅꯣ ꯇꯧꯗꯕꯗꯒꯤ ꯁꯤꯖꯤꯟꯅꯗꯕꯗꯣ ꯑꯩꯈꯣꯏ ꯌꯨꯝ ꯥꯎ ꯁꯨ ꯀꯣ ꯍꯨ ꯊꯝꯕꯗꯒꯤ ꯌꯥꯗ꯭ꯔꯦ ꯗ꯭ꯔꯥꯏꯌꯔ ꯇꯧꯕꯕꯨꯗꯤ ꯌꯥꯏ ꯑꯣꯠꯄꯗꯤ ꯌꯥꯗꯦ ꯑꯩꯈꯣꯏꯅ ꯑꯣꯠꯂꯒ ꯗ꯭ꯔꯥꯏꯌꯔꯕꯨꯗꯤ ꯀꯩꯅꯣ ꯇꯧꯗꯣꯏꯕ
ꯎꯝ
ꯊꯥꯏ ꯂꯩꯔ ꯁꯨꯅꯤ ꯌꯥꯝ ꯇ ꯂꯗꯤ ꯁꯨꯕ ꯌꯨꯝꯗ ꯂꯥꯛꯄꯅꯤ ꯄꯪ ꯇꯨꯝꯅ ꯇꯨꯝꯅꯤꯡꯉꯦ ꯍꯥꯏꯕ ꯑꯩꯗꯣ ꯑꯥꯗꯗꯤ ꯀꯩꯁꯨ ꯇꯨꯝꯗꯦꯗꯅꯦ ꯅꯨꯡꯊꯤꯟꯒꯗ
ꯍꯣꯏꯅꯦ
ꯅꯨꯡꯗꯤꯟꯗꯤ ꯇꯨꯝꯗꯤ ꯗꯥꯅꯥ ꯑꯩꯗꯣ ꯅꯨꯡꯗꯤꯟ ꯇꯨꯝꯗꯕꯅꯦ ꯑꯦꯗꯤ ꯊꯦꯡꯅ ꯍꯧꯒꯠꯆꯕꯩ ꯋꯥꯅꯤ ꯅꯨꯡꯊꯤꯟꯗꯤ ꯇꯨꯝꯗꯦ
ꯇꯨꯝꯗꯦ ꯇꯨꯝꯗꯦ ꯆꯨꯝꯃꯤ ꯆꯨꯝꯃꯤ ꯅꯪ ꯍꯥꯏꯁꯤꯅꯤ ꯇꯨꯝꯗꯦ
ꯑꯗꯣ ꯁꯤꯗꯗꯤ ꯅꯨꯡꯊꯤꯟꯁꯦ ꯄꯪꯇꯨꯝ ꯇꯨꯝꯅꯤꯡ ꯉꯟꯇꯥꯁꯨ ꯇꯨꯝꯅꯤꯡ ꯊꯦꯡꯅꯁꯨ ꯑꯗꯨꯝ ꯍꯧꯒꯠꯂꯛꯑꯕ ꯑꯗꯨ ꯅꯨꯡꯊꯤꯟꯁꯨ ꯑꯗꯨꯝ ꯇꯨꯝꯅꯤꯡꯕ
ꯐꯩ ꯐꯩ ꯑꯩꯁꯨꯅꯦ ꯈꯔ ꯅꯍꯥꯟꯗꯒꯤꯩ ꯈꯜꯂꯤꯅꯦ ꯀꯩꯅꯣꯝ ꯇꯝꯍꯧꯁ ꯖꯤꯔꯥꯅ
ꯇꯝꯍꯧꯔꯣ
ꯁꯤ ꯇꯨꯕꯔꯥ ꯀꯩꯅꯣ
ꯁꯥꯕ꯭ꯔꯥ ꯐꯤ ꯇꯨꯕ꯭ꯔꯥ ꯍꯧꯖꯤꯛꯀꯥꯟꯅꯤ ꯃꯦꯀꯞꯁꯨ ꯌꯥꯝ ꯇꯝꯕ ꯆꯥꯟꯅꯔꯦ ꯗꯥꯏꯅꯦ
ꯏꯁꯃꯤꯀꯠꯇꯤ ꯑꯩ ꯍꯩꯔꯅꯤꯗꯅ ꯑꯃꯨꯛ ꯇꯝꯗ꯭ꯔꯁꯨ ꯍꯩꯗꯧ ꯃꯥꯜꯂꯦ
ꯍꯣꯏꯗ ꯅꯪꯅꯕꯨ ꯀꯔꯤ ꯍꯩꯇꯕ ꯂꯩꯗꯣꯏꯅꯣ ꯅꯠꯇ꯭ꯔꯥ ꯎꯝ
ꯀꯩꯅꯣꯗ ꯌꯦꯡꯉꯒꯗꯤ ꯐꯣꯟꯗ ꯌꯦꯡꯉꯒ ꯑꯗꯨꯝ ꯍꯩꯗꯧ ꯃꯥꯜꯂꯦꯕ
ꯑ ꯍꯣꯏ ꯇꯃꯨ ꯍꯦꯍꯦ
ꯑꯗꯒꯤ ꯀꯌꯥꯝꯕꯨ ꯍꯥꯏꯗꯤ ꯑꯩꯈꯣꯏꯗꯤ
ꯍꯩꯅ ꯁꯣꯏ ꯁꯨꯅꯤꯉꯀꯥꯟꯗ ꯁꯨꯒꯦ ꯍꯥꯏꯕ ꯅꯠꯇ꯭ꯔꯣ
ꯑꯁ
ꯅꯠꯇ ꯍꯦ ꯁꯨꯔ ꯇ ꯃꯅꯦꯅꯦ ꯑꯩꯅ ꯍꯌꯦꯡ ꯁꯨꯅꯤꯡꯉꯒꯅ ꯁꯨꯔꯅꯤ ꯍꯣꯔꯦꯟ ꯉꯍꯥ ꯂꯩꯔ ꯁꯨꯅꯤꯡꯉꯛꯑꯒꯅ ꯑꯩ ꯀꯣꯏ ꯇꯣꯗꯅꯥꯗꯤ ꯂꯩꯔꯝꯅꯤ ꯂꯩꯈꯤꯕꯅꯦ ꯃꯃꯥꯅ ꯄꯤꯔꯝꯝꯕꯅꯦꯕ ꯑꯣ
ꯇꯕꯨꯕꯁꯨꯗꯕꯥꯁꯨ ꯄꯗꯥ ꯍꯥꯏꯌꯨ ꯍꯣꯏꯗꯦ
ꯕꯨ ꯁꯨꯔꯣꯏꯗ ꯇꯇꯣ ꯁꯨꯔꯣꯏꯗꯕ ꯅ ꯔꯨꯁꯤꯕꯂꯒꯤ ꯋꯥꯔꯤ ꯁꯥꯟꯅꯔꯝꯃꯤ ꯍꯧꯖꯤꯛ ꯋꯥꯏꯗ ꯑꯩꯁꯨ ꯉ ꯁꯤꯒꯤꯅꯤꯕꯅꯤꯁꯅꯗ꯭ꯔꯤ ꯃꯥꯂꯦ ꯎ
ꯁꯥꯟꯅꯗꯦ ꯑꯩꯗꯤ ꯉꯁꯤꯒꯤ ꯁꯪꯗ꯭ꯔꯦꯗꯅ ꯑꯩꯗꯣ ꯉꯁꯥꯏꯗꯣ ꯇꯨꯝ ꯍꯧꯣꯔꯛꯄ ꯑꯃ ꯌꯥꯎꯗꯗꯅ ꯐꯣꯟꯗꯣ ꯑꯗꯨꯝ ꯆꯥꯔꯖ ꯇꯧꯊꯣꯛꯂꯒ ꯊꯝꯃꯝꯃꯕ ꯁꯥꯥꯁꯨ ꯑꯩꯅ ꯇꯧꯔꯝꯕ ꯅꯠꯇꯦ ꯆꯥꯔꯖ ꯇꯧꯕ ꯑꯃ ꯂꯩꯇꯦꯅ ꯑꯩ ꯃꯊꯛꯇꯕꯨꯗꯤ ꯂꯩꯕ ꯑꯗꯣ ꯃꯈꯥꯗ ꯃꯊꯛ ꯀꯥꯕ ꯃꯇꯝꯝꯗꯅ ꯃꯈꯥ ꯑꯗꯨꯝ ꯊꯝꯃꯝꯃꯦ ꯑꯩꯈꯣꯏ ꯕꯥꯕꯨꯡꯅ ꯇꯧꯁꯟꯈ꯭ꯔꯝꯃꯦ ꯑꯗꯣ ꯑꯩꯁꯦ ꯐꯗꯤꯒꯣꯝ ꯈꯤꯇ ꯍꯨꯟꯒꯦꯅ ꯇꯧꯕꯅꯦꯕ ꯍꯤꯡꯒꯣꯜ ꯁꯨꯔꯨꯕꯅꯦꯕ
ꯎꯝ
ꯂꯣꯏꯍꯧꯗ꯭ꯔꯦ ꯑꯩꯩꯅ ꯉꯍꯥꯟꯗꯒꯤ ꯐꯗꯤꯒꯣꯝ ꯍꯨꯟꯒꯦꯅ ꯈꯜꯂꯒ ꯃꯆꯤ ꯃꯆꯤ ꯁꯦꯝꯕꯅꯦ ꯑꯗꯣ ꯍꯧꯖꯤꯛꯐꯥꯎ ꯂꯣꯏꯗ꯭ꯔꯤ ꯑꯗꯒꯤ ꯑꯁ ꯍꯤꯡꯒꯣꯜ ꯁꯝꯕꯜ ꯈꯥꯒꯦꯅ ꯋꯥ ꯑꯃ ꯌꯥꯜꯂꯦ ꯑꯦ ꯑꯩꯁꯨ ꯍꯨꯃꯥꯡ ꯍꯨꯝꯇꯥ ꯆꯥꯒꯟꯗꯦꯗꯅ ꯍꯅꯤ ꯇꯨ ꯇ ꯇ ꯇꯨꯞ ꯇꯨꯞ ꯇꯨꯝ ꯇꯥꯖꯅꯤꯍꯦ ꯋꯥ ꯑꯃ ꯌꯥꯟꯕ ꯅꯠꯇꯕ ꯋꯥ ꯑꯌꯥꯟꯕꯗꯣ ꯑꯩꯅ ꯈꯥꯏꯕ ꯈꯔ ꯀꯟꯕ ꯋꯥꯅꯤ ꯍꯥꯏꯌꯦꯕ ꯁꯥꯟꯅꯩꯕꯤ ꯍꯥꯏꯌꯦ ꯁꯅꯩꯕ ꯅꯠꯇ꯭ꯔꯃ ꯑꯗꯨ ꯑꯁ ꯍꯨꯃꯥꯡ ꯇꯥꯕꯅꯤ ꯉꯁꯤꯗꯤ ꯑꯗꯨ ꯂꯣꯏꯔꯦ ꯑꯗꯒꯤꯗꯤ ꯑꯃꯨꯛ ꯍꯤꯡꯒꯣꯣꯟꯗ ꯈꯔ ꯆꯣꯛ ꯆꯣꯛ ꯈꯔ ꯇꯧꯔꯦ ꯑꯗꯒꯤ ꯂꯣꯏꯔꯒ ꯑꯃꯨꯛ ꯑꯩꯈꯣꯏ ꯥꯕꯨꯡꯅ ꯌꯦꯟ ꯂꯩꯔꯛꯑꯦꯅ ꯑꯩꯁꯦ ꯌꯦꯟ ꯑꯃꯨꯛ ꯁꯦꯝ ꯑꯃ ꯂꯩꯔꯦ ꯃꯆꯥ ꯃꯆꯥ ꯁꯣꯏꯔꯒ
ꯎꯝ
ꯨꯥꯏ ꯆ ꯃꯣꯔꯦ ꯣꯅꯤ ꯐꯖꯨ ꯐꯥꯎꯗꯔ ꯇꯧꯔꯤꯁ
ꯇꯨꯝꯗꯦ ꯇꯨꯝꯗꯦ ꯃꯣꯏꯗ ꯇꯨꯝꯕ꯭ꯔꯥ ꯍꯥꯏꯐꯦꯠꯇꯪ ꯍꯥꯡꯉꯨꯅꯦ
ꯑꯉꯥꯡꯂꯣ
ꯍꯣꯏ
ꯑꯉꯥꯠ ꯃꯥꯥꯡꯒ꯭ꯔꯕ
ꯃꯥꯡꯗꯦꯗ ꯀꯣꯏꯇꯣꯟ ꯁꯅꯥꯍꯣꯏꯗ ꯂꯩꯔꯝꯅꯤ ꯃꯃꯥ ꯀꯩꯅꯣ ꯆꯠꯈꯤꯕ ꯕꯦꯡꯇ ꯆꯠꯈꯤꯕ
ꯎꯝ ꯅꯣꯏ ꯑꯗꯨꯃꯥꯏꯅ ꯇꯧꯕꯁꯦ ꯀꯣꯏꯆꯠ ꯆꯠꯂꯒ ꯃꯈꯣꯡ ꯃꯈꯨꯠ ꯌꯥꯝ ꯌꯥꯎꯔꯒ ꯊꯤ ꯋꯥꯕꯦ
ꯎꯝ ꯑꯗ ꯃꯅꯦ ꯍꯣꯏꯗ ꯉꯁꯥꯏ ꯑꯩꯅ ꯐꯣꯟ ꯁꯤ ꯂꯥꯛꯐꯝ ꯃꯔ ꯂꯩ ꯁꯥꯟꯅꯩ ꯀꯥꯟꯗꯨꯗ ꯑꯩꯗꯣ ꯐꯔꯛ ꯇꯥꯔꯦꯅ ꯑꯩꯈꯣꯏꯇꯣꯟ ꯁꯅꯥꯒ ꯂꯩꯃꯤꯟꯅꯧꯅ ꯍꯥꯏꯈꯤꯕꯅꯦꯕ ꯂꯩꯔꯝꯒꯅꯤ ꯁꯨꯝ ꯃꯅꯦ ꯍꯣꯏꯗ ꯊꯤꯔꯝꯃꯣꯏ ꯃꯁꯨ ꯅꯨꯄꯤ ꯅꯪ ꯑꯃꯨꯛ ꯇꯧꯔꯛꯑꯒꯦꯔ
ꯍꯦ ꯐꯥꯔꯕ ꯍꯥꯏꯖꯦ
ꯇꯦꯟ ꯐꯥꯔꯦ ꯔꯥꯎꯟ ꯑꯅꯤꯔꯛ ꯑꯣꯟꯁꯦ
ꯌꯥꯝ ꯊꯨꯏꯅ ꯍꯣꯏ ꯍꯣꯏ
ꯎꯝ
ꯑꯗꯨꯝ ꯇꯧꯔꯛꯑꯒꯦ ꯊꯝꯃꯨꯣ
ꯍꯣꯏ ꯍꯣꯏ
ꯎꯝ